ꯎꯝ
ꯍꯥꯜꯂꯣ ꯇꯥꯔꯦ ꯇꯥꯔꯦ ꯇꯥꯢ
ꯀꯩꯗꯧꯔꯒꯦ
ꯀꯩꯝ ꯇꯧꯗꯦ ꯐꯃꯨꯡꯗꯁꯨ ꯆꯪꯕ ꯍꯧꯔꯝꯃꯕꯅꯦ ꯑꯩ
ꯑꯣ ꯁꯤꯁꯦ
ꯎꯝ
ꯎꯝ
ꯅꯪ ꯈꯪꯅꯤꯡ ꯅꯤꯡꯉꯥꯛꯇꯅ
ꯑꯣ ꯢꯆꯦꯁꯦ ꯍꯧꯖꯤꯛꯀꯥꯟꯁꯤ ꯕꯣꯟ ꯅꯣꯡ ꯢꯌꯦꯡ ꯌꯦꯡꯗ꯭ꯔꯕꯣ ꯍꯥꯏꯁꯦ
ꯑꯩ ꯅꯣꯏ ꯕꯣꯜ ꯅꯨꯡꯒꯤ ꯊꯕꯛꯁꯦ ꯀꯌꯥ ꯄꯥꯝꯗꯕ ꯍꯥꯏꯇꯥꯔꯦ
ꯀꯩꯒꯤ
ꯍꯩꯇꯦꯌꯦ ꯑꯩ ꯀꯌꯥ ꯄꯥꯝꯖꯗꯦ ꯑꯗꯨꯅ ꯑꯩ ꯌꯦꯡꯖꯗ꯭ꯔꯦ
ꯎꯝ ꯎꯝ ꯅꯨꯡꯉꯥꯏ ꯅꯨꯡꯉꯥꯏꯕ ꯃꯤ ꯃꯌꯥꯝ ꯂꯩꯁꯦ ꯏꯆꯦꯅ ꯑꯝꯇ ꯌꯦꯡꯗ꯭ꯔꯒ
ꯎꯝ ꯍꯩꯕ ꯃꯤꯗꯤ ꯅꯨꯡꯉꯥꯢꯗꯧ ꯃꯥꯂꯦ ꯍꯩꯇꯕ ꯄꯥꯝꯖꯗꯕ ꯑꯩꯉꯣꯟꯗꯗꯤ ꯆꯞ ꯃꯥꯟꯅꯩ ꯑꯣ
ꯎꯝ ꯏꯆꯦꯅ ꯕꯣꯜ ꯏꯆꯦꯅ ꯏꯆꯦꯅ ꯄꯥꯟꯗꯕꯩ ꯑꯣꯏꯔꯝꯒꯅꯤ ꯑꯗꯨꯗꯤ
ꯎꯝ ꯍꯣꯏ ꯑꯗꯨꯅꯦ ꯍꯥꯢꯁꯦ ꯅꯣꯢ ꯑꯄꯥꯝꯕꯒ ꯑꯩ ꯑꯄꯥꯝꯕꯒ ꯈꯦꯠꯅꯩꯗꯅ
ꯍꯣꯏꯅꯦ ꯢꯆꯦ ꯏꯆꯦ ꯆꯥꯛ ꯏꯁꯤꯡ ꯆꯥꯔꯕꯣ ꯏꯆꯦꯕꯨ
ꯆꯥꯔꯦ
ꯎꯝ
ꯆꯥꯔꯦ ꯅꯪꯗꯤ ꯆꯥꯔꯕꯣ
ꯆꯥꯔꯦ ꯆꯥꯔꯦ ꯢꯆꯦ ꯀꯩ ꯃꯊꯦꯜ ꯆꯥꯔꯒꯦ
ꯏꯔꯣꯟꯕ
ꯀꯔꯤ
ꯏꯔꯣꯟꯕ
ꯀꯩ ꯏꯔꯣꯟꯂꯤꯅꯣ ꯍꯥꯢꯁꯦ
ꯄꯥꯟ ꯏꯔꯣꯟꯕ ꯆꯔꯦ
ꯏꯃꯥꯢ ꯄꯥꯟ ꯏꯔꯣꯟꯕꯥ
ꯌꯦꯁ
ꯑꯣꯟꯊꯣꯛꯅ ꯍꯥꯎꯕꯅꯤꯅꯗꯤ ꯆꯥꯅꯤꯡꯈꯔꯦꯗ ꯏꯆꯦ ꯈꯔ ꯈꯥꯛꯑꯝꯒꯦꯔꯣ ꯑꯩ ꯂꯥꯛꯑ ꯀꯥꯟꯗ ꯆꯥꯔꯒꯦ
ꯈꯥꯛ ꯑꯝꯃꯣ ꯍꯥꯏꯔꯣ
ꯍꯣꯏ
ꯅꯪ ꯉꯁꯥꯏꯁꯨ ꯍꯥꯏꯔꯛꯇꯦ ꯆꯥꯕ ꯂꯣꯏꯔꯥ ꯀꯥꯟꯅ ꯍꯥꯏꯔꯛꯑꯦ
ꯀꯩꯅꯣꯝ ꯂꯩꯇ꯭ꯔꯥꯕꯣ ꯆꯦ ꯑꯝꯇ ꯂꯦꯝꯍꯧꯗ꯭ꯔꯕꯣ ꯆꯦ ꯑꯔꯦꯝ ꯑꯈꯥꯛ
ꯂꯦꯝꯍꯧꯗ꯭ꯔꯦ ꯑꯌꯨꯛ ꯅꯨꯡꯊꯤꯟ ꯑꯣꯏꯕꯗꯤ ꯐꯕ ꯑꯌꯨꯛ ꯅꯨꯡꯊꯤꯟ ꯅꯠꯇꯕꯅꯤꯅ ꯅꯨꯃꯤꯗꯥꯡꯅꯤꯅ ꯂꯣꯏ ꯆꯥꯊꯣꯛꯈ꯭ꯔꯦꯗꯥꯅ
ꯏꯃꯥꯢ ꯏꯆꯦ ꯌꯥꯝ ꯆꯥꯎꯕ ꯑꯣꯏꯇꯥꯔꯅꯦ ꯆꯥꯊꯣꯛ ꯈꯔ ꯍꯌꯦꯡ
ꯎꯝ ꯑꯌꯨꯛꯇꯗꯤ ꯆꯥꯛꯍꯟ ꯊꯣꯡꯉꯥ ꯆꯥꯗꯣꯔꯥꯃꯤ ꯀꯩꯅꯣ ꯑꯌꯨꯛꯇ
ꯎꯝ ꯑꯦ ꯃꯤ ꯑꯌꯨꯛꯇ ꯑꯗꯨꯃꯥꯏꯅ ꯏꯔꯣꯟꯕꯀꯩ ꯊꯑꯣꯡꯗꯨ ꯆꯥꯕꯗ ꯅꯨꯡꯉꯥꯏꯕꯅꯤ ꯆꯦ
ꯎꯝ ꯑꯗꯣ ꯑꯩꯗꯤ ꯆꯥꯅꯤꯡꯗꯦ ꯑꯩ ꯄꯥꯝꯗꯦ ꯑꯗꯨꯃꯥꯏꯅ ꯆꯥꯕ
ꯎꯝ ꯐꯩ ꯐꯩ ꯀꯩꯁꯨꯀꯥꯢꯗꯦ ꯏꯆꯦ
ꯆꯥꯐꯝꯁꯨ ꯈꯪꯉꯔꯣꯏ
ꯑꯦ ꯄꯥꯟ ꯏꯔꯣꯟꯂꯒ ꯀꯩꯗꯣꯏꯅꯣ ꯄꯥꯟ ꯏꯔꯣꯟꯂꯒ ꯉꯥ ꯉꯧꯗꯣꯁꯦ ꯀꯩꯅꯣ ꯄꯥꯟ ꯈꯛꯇ ꯏꯔꯣꯟꯕꯔꯣ ꯍꯥꯢꯁꯦ
ꯉꯧꯔꯦ ꯉꯥ ꯑꯃ ꯉꯧꯔꯒ ꯆꯥꯔꯦ
ꯀꯩꯅꯣ ꯆꯦꯛ ꯆꯦꯛ ꯂꯥꯎꯔꯤꯗꯣ ꯏꯆꯦ
ꯀꯦꯟꯗꯜ ꯊꯥꯡꯒꯠꯀꯦ ꯇꯧꯕ ꯑꯗꯨꯏꯅꯦ
ꯎꯝ ꯃꯩ ꯂꯥꯛꯇꯔꯥꯕꯣ ꯍꯥꯏꯁꯦ
ꯍꯣꯏ ꯃꯩ ꯂꯥꯛꯇꯦ
ꯀꯩꯑꯦꯕ ꯉꯥ ꯉꯧꯔꯥ ꯀꯩꯗꯧꯑꯦꯕ
ꯃꯩꯅ ꯃꯤꯔꯥꯏꯕꯤꯔꯦ
ꯉꯁꯥꯏ ꯂꯥꯛꯑꯒꯦ ꯉꯁꯥꯏ ꯊꯥꯟꯕꯗꯔꯣ ꯍꯥꯢꯁꯦ ꯍꯧꯖꯤꯛꯇ ꯊꯥꯟꯔꯤꯔꯣ ꯍꯥꯢꯁꯦ
ꯉꯁꯥꯏ ꯈꯩ ꯊꯥꯗꯕ ꯑꯗꯩꯗ ꯀꯦꯟꯗꯜ ꯃꯅꯝ ꯅꯨꯡꯁꯤꯕꯤꯁꯦ ꯊꯥꯟꯗꯣꯛꯀꯦ ꯇꯧꯕ ꯑꯩꯩꯅ
ꯎꯝ ꯀꯦꯟꯗꯜ ꯃꯅꯝ ꯅꯨꯡꯁꯤꯕ ꯂꯩꯕꯔꯣ ꯍꯥꯏꯁꯦ
ꯂꯩ
ꯎꯝ ꯗꯨꯛ ꯅꯠꯇꯥꯕꯔꯣ ꯍꯥꯏꯁꯦ ꯀꯦꯟꯗꯜꯗ
ꯍꯣꯏ ꯀꯦꯟꯗꯟ ꯃꯥꯅꯝ ꯅꯨꯡꯁꯤꯕꯤꯗꯣ ꯁꯦꯟꯇꯦꯠ ꯀꯦꯟꯗꯜꯒ ꯍꯥꯏꯅꯕꯗꯣ
ꯈꯪꯗꯦ ꯏꯆꯦ ꯑꯩꯗꯤ ꯀꯃꯥꯏꯅ ꯇꯧꯔꯤꯗ ꯑꯩꯅ ꯈꯪꯉꯝꯗꯔꯤꯁꯤꯅ
ꯅꯨꯡꯉꯥꯏꯒ꯭ꯔꯕ ꯄꯣꯠꯅꯤ ꯕꯤꯠ ꯑꯃꯅꯤ
ꯎꯝ
ꯏꯔꯨꯒ ꯂꯨꯖꯕ ꯂꯣꯏꯔꯒ ꯁꯤ ꯀꯦꯟꯗꯟꯁꯦ ꯊꯥꯟꯕꯁꯤꯗꯤ ꯈꯨꯅꯨꯡꯉꯥꯏꯗꯤ
ꯎꯝ ꯏꯆꯦ ꯂꯨ ꯂꯨꯖꯕ ꯍꯥꯏꯁꯦ ꯂꯨꯔꯤꯗ ꯀꯨꯏꯔꯝꯗꯧ ꯃꯟꯂꯦ ꯏꯆꯦ
ꯎꯝ ꯍꯣꯏ ꯂꯨꯖꯗꯤꯌꯦ ꯏꯔꯨꯕꯨ ꯀꯅꯥ ꯂꯨꯖꯩ ꯍꯥꯏꯒꯦ
ꯎꯝ ꯂꯣꯏꯔꯦꯍꯦ ꯏꯔꯨꯛ ꯏꯔꯨ ꯏꯔꯨ ꯃꯤꯟꯂꯨ ꯂꯨꯖꯔꯤ ꯁꯟ ꯂꯨꯖꯕ ꯍꯥꯏꯁꯤ ꯆꯦ
ꯎꯝ ꯎꯝ ꯏꯔꯨꯕꯨ ꯀꯩꯗꯧ ꯂꯨꯖꯗꯧꯅꯤꯒꯦ
ꯎꯝ ꯂꯨꯗꯁꯨ ꯌꯥꯔꯕꯣ ꯍꯥꯏꯁꯦ?
ꯌꯥꯏ ꯂꯨꯖꯗꯔꯁꯨ ꯏꯐꯇꯥ ꯐꯖꯥ ꯂꯩꯔꯕ ꯍꯥꯏꯇꯔꯦ
ꯀꯩꯍꯥꯏꯕ?
ꯂꯨꯖꯗ꯭ꯔꯁꯨ ꯏꯐꯠꯇ ꯐꯖ ꯂꯩꯔꯕ ꯑꯗꯨꯅ
ꯎꯝ ꯎꯝ ꯍꯣꯏ ꯏꯆꯦ꯫ ꯆꯦ ꯖꯥꯎ
ꯍꯧ
ꯎꯆꯦꯖꯥꯎ ꯀꯔꯤꯑꯦ ꯀꯔꯤ ꯀꯔꯤ ꯉꯥ ꯀꯔꯤ ꯉꯥꯅꯣ ꯏꯆꯦꯅ ꯉꯧꯏꯕꯣ?
ꯇꯨꯡꯍꯟꯕꯤꯅꯦ ꯇꯨꯡꯍꯟꯕꯤ ꯀꯦꯟꯗꯜꯅꯦꯀꯥꯟ ꯆꯥꯎꯒ ꯑꯝꯇ ꯌꯥꯗꯦ
ꯇꯨꯡꯍꯟꯕꯤꯒ ꯀꯩ ꯌꯥꯝ ꯆꯥꯟꯅꯕꯅꯤꯅꯦ
ꯎꯝ ꯑꯗꯨꯅꯦ
ꯇꯨꯡꯍꯟꯕꯤꯒ ꯑꯩꯈꯣꯏ ꯀꯩꯅꯣꯒ ꯑꯩꯈꯣꯏꯒꯤ ꯋꯥ ꯀꯔꯤ ꯄꯥꯟ ꯏꯔꯣꯟꯕꯀ ꯍꯥꯏꯔꯗꯤ ꯂꯣꯏꯔꯦ ꯀꯩꯅꯣ ꯀꯝꯕꯥꯏꯅꯦꯁꯟꯗꯤ ꯂꯣꯏꯔꯦ ꯂꯣꯏꯔꯦ ꯍꯩꯀꯥꯟꯅꯗꯦ ꯍꯩꯀꯥꯟꯅꯗꯦ
ꯂꯨꯗꯦ ꯗꯨꯅꯦ ꯍꯥꯏꯔꯤꯁꯦ ꯅꯪ ꯆꯥꯅꯤꯡꯕ ꯉꯥꯎꯔꯝꯃꯅꯤ ꯎꯝ ꯎꯝ ꯑꯩꯡ ꯈꯪꯉꯥꯕ
ꯑꯩꯅ ꯈꯪꯉꯕ ꯅꯪ ꯆꯥꯅꯤꯡꯉꯝꯃꯅꯤꯑꯦꯁꯦ
ꯎꯝ ꯆꯦ ꯅꯣꯡꯐꯥꯗꯣꯛꯀꯥꯟꯗ ꯑꯩꯉꯣꯟꯗ ꯄꯤꯖꯒꯦ ꯈꯟꯗꯦ ꯅꯁꯠꯅ ꯆꯥꯎꯅ
ꯑꯦ ꯑꯍꯥꯎ ꯆꯥꯔꯝꯗꯥꯏꯗꯕꯨ ꯃꯤ ꯅꯤꯡꯖꯪꯅꯕ꯭ꯔꯣ?
ꯎꯝ ꯌꯥꯝ ꯐꯠꯇꯕꯩ ꯋꯥꯅꯦ ꯑꯗꯨꯗꯤ ꯏꯆꯦꯁꯦ
ꯎꯝ ꯐꯠꯇꯦ ꯑꯈꯣꯏꯗꯤ ꯈꯔ ꯐꯠꯆꯥꯗꯦ
ꯑꯍꯥꯎꯕꯗꯤ ꯄꯤꯖꯛ ꯈꯣꯠꯀꯦꯗꯤ ꯀꯦꯝ ꯍꯥꯏꯗꯦꯕ
ꯎꯝ ꯃꯈꯣꯟ ꯃꯋꯥꯁꯤꯅ ꯃꯔꯣꯝ ꯊꯥꯗꯣꯛꯔꯛꯈꯤꯕꯁꯤꯅ ꯑꯃꯨꯛꯇꯣꯏꯕ
ꯀꯩ ꯇꯧꯅꯞꯒꯦ ꯍꯥꯏꯁꯦ ꯏꯆꯦ
ꯀꯦꯝꯇꯧꯗꯦ
ꯆꯦ ꯀꯩꯗꯧꯔꯒꯦ ꯍꯥꯏꯁꯦ?
ꯃꯈꯣꯟ ꯐꯖꯥ ꯐꯖꯕ ꯌꯥꯝ ꯇꯥꯕ ꯍꯥꯏꯠ
ꯎꯝ ꯈꯣꯏ ꯏꯁꯩ ꯑꯃ ꯁꯛꯄ ꯃꯈꯣꯟ ꯇꯥꯕꯅꯦ ꯗꯨꯝ ꯋꯥꯈꯟꯗ ꯏꯁꯩꯒ ꯌꯥꯝ ꯁꯛꯄ ꯍꯥꯏꯇꯥꯔꯦ
ꯍꯣꯏ ꯋꯥꯈꯜ ꯌꯥꯝ ꯅꯨꯡꯉꯥꯏ ꯅꯨꯡꯉꯥꯏꯅ ꯂꯩꯕꯗꯣ
ꯎꯝ ꯏꯆꯦꯖꯥꯎ
ꯍꯥꯎꯅꯦ ꯍꯥꯎꯅꯦ
ꯎꯝ ꯏꯆꯦꯄꯨ ꯍꯧꯖꯤꯛꯀꯥꯟꯁꯤꯕꯨ ꯑꯥ ꯏꯃꯥ ꯎꯝ ꯀꯔꯤ ꯀꯔꯤ ꯃꯅꯥ ꯃꯁꯤꯡ ꯀꯔꯤ ꯊꯥꯛ ꯈꯣꯠꯇꯝ ꯇꯧꯗ꯭ꯔꯕꯣ ꯍꯥꯏꯁꯦ?
ꯇꯧꯗ꯭ꯔꯦ꯫
ꯀꯩꯒꯤ ꯃꯁꯤ ꯍꯥꯀꯣꯏ ꯇꯣ ꯣ ꯏꯈꯛ ꯑꯣꯏꯣꯏ ꯈꯣꯠꯇꯛꯇꯧꯕꯗ ꯀꯩꯅꯣꯌꯥꯝ ꯇꯧꯗ꯭ꯔꯕ ꯁꯤꯁꯦ
ꯀꯔꯤ
ꯃꯅꯥ ꯃꯁꯤꯡ ꯈꯔ ꯊꯥ ꯈꯠꯇꯅ ꯏꯀꯣꯟ ꯅꯣꯡꯀꯣꯜ ꯈꯔ ꯊꯥ ꯈꯠꯇꯅ ꯇꯧꯗ꯭ꯔꯕꯣ ꯢꯆꯦꯕꯣ
ꯈꯨꯠ ꯆꯨꯅꯤꯅ ꯇꯧꯗꯕ
ꯀꯔꯤ
ꯈꯨꯠ ꯆꯨꯅꯤꯅ ꯇꯧꯗ꯭ꯔꯦ
ꯀꯩꯅꯣ ꯂꯧ ꯂꯧꯁꯨ ꯂꯧꯒꯦ ꯀꯣ ꯈꯨꯠ ꯅꯥ ꯆꯨꯅꯕ꯭ꯔꯣ ꯍꯥꯏꯁꯦ ꯢꯆꯦ ꯀꯅꯥ ꯍꯥꯏꯕ
ꯑꯩꯅ ꯍꯥꯏꯕ
ꯀꯃꯥꯢ ꯀꯅꯅꯥ ꯀꯃꯥꯢ ꯆꯨꯔꯤꯅꯣꯕ
ꯂꯩꯕꯥꯛ ꯄꯥꯏꯔꯗꯤ ꯈꯨꯠ ꯌꯥꯝ ꯆꯨꯕꯅꯦ ꯑꯗꯨꯒꯤ
ꯂꯨꯕꯥꯛ ꯄꯥꯢꯔꯁꯨ ꯆꯨꯗꯦ ꯢꯆꯦ ꯑꯗꯨꯃꯥꯢ ꯍꯥꯢꯅꯨ
ꯆꯨꯏ ꯅꯪ ꯈꯪꯗꯕꯩꯅꯦ ꯑꯉꯥꯡ ꯅꯪꯅ ꯀꯩ ꯈꯪꯗꯅ
ꯎꯝ
ꯉꯔꯥꯡꯒꯤ ꯉꯥ ꯈꯥꯅꯦ
ꯎꯝ ꯌꯥꯝ ꯑꯍꯥꯟꯅꯤꯅ ꯢꯆꯦꯗꯤ
ꯍꯣꯢ
ꯑꯩꯅꯁꯨꯝ ꯏꯆꯦ ꯏꯆꯦ ꯀꯧꯕ ꯋꯥꯅꯤ ꯏꯆꯦ ꯑꯩꯅ ꯑꯩꯅ ꯇꯥꯟ ꯆꯥꯗꯔꯗꯤ ꯆꯍꯤ ꯄꯥꯟꯅꯔꯗꯤ ꯑꯩꯅ ꯍꯜꯂꯝꯕ ꯌꯥꯏꯅꯦ
ꯎꯝ ꯑꯗꯨ ꯀꯔꯝꯕ ꯀꯔꯝꯕ ꯃꯑꯣꯡꯗ ꯏꯆꯦ ꯀꯧꯔꯛꯏꯅꯣ ꯑꯗꯨꯒ ꯏꯆꯦ ꯀꯧꯔꯤꯁꯦ ꯑꯩꯅ ꯍꯟꯕꯩ ꯅꯠꯇ꯭ꯔꯣ
ꯅꯠꯇꯦ
ꯃꯥꯅꯤ
ꯑꯩꯅ ꯁꯨꯝ ꯅꯨꯡꯁꯤꯕꯩ ꯢꯆꯦ ꯀꯧꯕ
ꯍꯜꯂꯦꯅ ꯏꯆꯦ ꯀꯧꯅ ꯂꯩꯔꯁꯤꯗ ꯑꯃꯨꯛ
ꯎꯝ ꯅꯨꯡꯉꯥꯏꯔꯣ ꯏꯁꯦ ꯏꯆꯦ ꯐꯥꯒꯤ ꯇꯧꯅꯤꯗ
ꯑꯉꯥꯡꯅ ꯑꯉꯥꯡꯅ ꯑꯍꯜ ꯌꯥꯝ ꯁꯥꯅꯤꯡꯉꯥꯛꯒꯅꯣ
ꯀꯔꯤ ꯑꯉꯥꯡꯅ ꯑꯍꯥꯜ ꯁꯥꯕ
ꯅꯪꯕꯣꯕ
ꯎꯝ ꯀꯩ ꯇꯧꯔꯤꯒꯦ ꯢꯆꯦꯕꯨ ꯍꯧꯖꯤꯛꯀꯥꯟꯁꯤꯕꯨ ꯑꯌꯤꯡ ꯅꯨꯡꯊꯤꯟ ꯌꯨꯝ ꯑꯗꯨꯝ ꯂꯩꯔ ꯅꯗ꯭ꯔꯒꯅ ꯍꯒꯥꯥꯡ ꯊꯕꯛ ꯏꯪꯈꯪ ꯆꯠꯄ꯭ꯔꯥ ꯀꯩ ꯀꯩ ꯇꯧꯒꯦ ꯢꯐꯦꯕꯨ ꯍꯧꯖꯤꯛꯀꯥꯟꯁꯦ
ꯍꯥꯥ
ꯢꯆꯦꯕꯨ ꯍꯧꯖꯤꯛꯀꯥꯟꯁꯤ ꯊꯕꯛ ꯏꯪꯈꯥꯡ ꯆꯠꯄ꯭ꯔꯥ ꯀꯩꯀꯩ ꯊꯕꯛ ꯀꯩꯀꯩ ꯇꯧꯒꯦ ꯀꯩꯀꯩ ꯇꯧꯔꯤꯅꯣ ꯍꯥꯏꯕ
ꯀꯩꯝ ꯇꯧꯗꯦꯌꯦ ꯍꯧꯖꯤꯛꯀꯥꯟꯁꯦ
ꯎꯝ ꯀꯔꯤ ꯌꯨꯝ ꯌ ꯝ ꯂꯩ ꯂꯧꯈꯦꯅ ꯏꯆꯦꯕꯨ ꯅꯍꯥꯟꯋꯥꯏ ꯑꯦꯛꯖꯥꯝ ꯊꯥꯅꯤ ꯈꯣꯠꯅꯤ ꯂꯥꯏꯔꯤꯛ ꯂꯥꯢꯁꯨ ꯑꯗꯨ ꯇꯧꯔꯤ ꯈꯣꯠꯂꯤ ꯍꯥꯏꯕꯗꯨ ꯀꯃꯥꯏꯅ ꯇꯧꯔꯒꯦ ꯢꯆꯦ
ꯁꯨꯝ ꯂꯩꯔꯤ ꯍꯥꯏꯇꯥꯔꯦ ꯈꯪꯗꯦ ꯃꯤꯉꯣꯟꯗ ꯍꯥꯏꯗꯣꯛꯄ ꯌꯥꯗꯕ ꯈꯔ ꯇꯧꯔꯤ
ꯀꯩꯒꯤ ꯃꯤꯗ ꯀꯩꯅꯣꯅꯦ ꯃꯤ ꯍꯩꯗꯜꯒ ꯑꯔꯣꯟꯕ ꯑꯊꯨꯞ ꯀꯩ ꯂꯩꯒꯦ ꯁꯤꯦꯆꯦ ꯑꯁ ꯀ꯭ꯌꯨ ꯆꯦꯅꯦ
ꯎꯝ
ꯍꯨꯝ
ꯑꯗꯨꯅꯦ ꯃꯤꯉꯣꯟꯗ ꯍꯥꯏꯗꯣꯛꯄ ꯌꯥꯗꯕ ꯈꯔ ꯇꯧꯔꯤꯌꯦ
ꯀꯤꯕꯨ ꯀꯤꯖꯩ ꯍꯥꯏꯕ ꯃꯤꯉꯣꯟꯗ ꯍꯥꯏꯗꯣꯛ ꯌꯥꯗꯔꯤꯁꯤꯕꯨ ꯀꯔꯤꯅꯣ ꯍꯥꯏꯕ
ꯂꯥꯝ ꯖꯟ ꯖꯥꯔꯛꯁꯅꯤ
ꯏꯆꯦ ꯀꯩ ꯀꯩ ꯀꯩ ꯇꯧꯏ ꯀꯩ ꯀꯩꯀ ꯇꯧꯔꯤꯗꯅꯣ ꯁꯤꯁꯨꯕꯨ ꯑꯔꯨ ꯑꯟꯊꯨꯞ ꯇꯧꯔꯤꯒ ꯍꯥꯏꯁꯦ ꯑꯁ ꯃꯤꯍꯨꯟꯒ ꯗꯪ ꯗꯪ ꯆꯣꯡꯉꯦ ꯇꯥꯕꯗ ꯑꯩꯗꯤ ꯌꯥꯝ ꯑꯩ ꯌꯥꯝ ꯄꯒꯥꯟꯁꯣꯟꯖꯕꯤ ꯄꯒꯥꯟ ꯁꯣꯟꯖꯕ ꯃꯤꯅꯦ
ꯎꯝ
ꯀꯩꯅꯣ ꯎꯝ ꯑꯥꯕꯨ
ꯌꯥꯝ ꯁꯣꯟꯖꯩꯕꯨ ꯄꯥꯡꯒꯟ ꯌꯥꯝ ꯁꯣꯟꯖꯔꯤꯔꯣ
ꯎꯝ ꯏꯆꯦ ꯉꯁꯤꯗꯤ ꯕꯣꯜ ꯅꯨꯡꯉꯥꯏꯕ ꯂꯩꯌꯦ ꯏꯆꯦ ꯑꯩꯗꯤ ꯉꯁꯤꯗꯤ ꯕꯣꯜ ꯅꯨꯡꯉꯥꯏꯅ ꯌꯦꯡꯗꯣꯏꯅꯤꯀꯣ
ꯀꯔꯤ ꯕꯣꯜꯅꯣ ꯌꯦꯡꯗꯣꯏꯁꯤꯅ ꯀꯗꯥꯏꯗꯒꯤ ꯕꯣꯜꯅꯣ
ꯕꯣꯜ ꯅꯨꯡꯉꯥꯏꯕ ꯂꯩꯏꯁꯦ ꯉꯁꯤꯗꯤ ꯄꯨꯡ ꯇꯔꯥ ꯃꯈꯥꯏꯗꯒꯤ ꯑꯁ ꯈꯨꯅꯨꯡꯉꯥꯏꯅꯤ ꯏꯆꯦ ꯍꯥꯏ ꯀꯥꯟꯗꯤ ꯑꯩꯈꯣꯏꯗꯤ ꯊꯣꯏꯈ꯭ꯔꯦ ꯃꯣꯏꯗ ꯃꯣꯏꯒꯤ ꯑꯃꯨꯛ ꯄꯣꯛꯒ ꯌꯦꯡꯉꯦ ꯇꯧꯕꯅꯤ ꯢꯆꯦ
ꯀꯔꯤ ꯃꯤꯅ ꯀꯥꯕꯗꯣ ꯑꯃꯨꯛ ꯌꯦꯡꯗꯣꯏꯕ
ꯑꯦ ꯀꯥꯁ ꯀꯥꯗꯁꯨ ꯃꯣꯏ ꯃꯤꯗꯨꯅ ꯒꯣꯜ ꯆꯟꯗ꯭ꯔꯦ ꯌꯥꯔꯦ ꯑꯩꯈꯣꯏ ꯉꯁꯥꯏ ꯑꯍꯨꯝ ꯆꯠꯂꯁꯦ ꯍꯦꯇꯤꯛ ꯐꯪꯉꯤꯅꯤ ꯏꯆꯦ ꯃꯣꯏꯒꯤ ꯃꯤꯠꯇꯨꯗ ꯄꯣꯠ ꯆꯟꯗꯩ ꯌꯥꯔꯗꯤ ꯃꯣꯏ ꯊꯣꯏ ꯊꯣꯏꯗ ꯊꯣꯏ ꯊꯣꯏꯅꯤ ꯃꯣꯏ ꯍꯥꯏꯗꯤ ꯃꯣꯏ ꯑꯣꯄꯣꯅꯦꯟꯗꯣ ꯌꯥꯝ ꯁꯣꯜꯂꯦꯕ ꯁꯣꯝꯕꯨꯗꯤ ꯑꯗꯣ ꯑꯩꯈꯣꯏ ꯉꯁꯥꯏ ꯅꯩꯈꯤꯕꯗꯣ ꯑꯗꯨꯃꯥꯏꯅ ꯅꯩ ꯉꯝꯗ꯭ꯔꯗꯤ ꯈꯪꯗꯦ
ꯀꯩꯅꯣ ꯍꯦꯠꯇ꯭ꯔꯤꯛꯑꯕꯣ
ꯍꯦꯠꯇ꯭ꯔꯤꯛ ꯍꯥꯏꯗꯤ ꯃꯤ ꯑꯃꯅ ꯒꯣꯜ ꯑꯍꯨꯝ ꯆꯠꯂꯗꯤ ꯍꯦꯇ꯭ꯤꯛ ꯀꯧꯋꯦ ꯏꯆꯦ
ꯑꯣ ꯃꯤ ꯑꯃꯅ ꯀꯩꯅꯣꯗ ꯁꯥꯟꯅꯕꯁꯤꯗ ꯑꯍꯨꯝ ꯒꯣꯜ ꯑꯍꯨꯝ ꯂꯛꯆꯜꯂꯗꯤ
ꯎꯝ
ꯌꯥꯝ ꯅꯩꯕꯩ ꯋꯥꯅꯤꯅꯦ
ꯍꯣꯏ ꯃꯤ ꯑꯃꯅ ꯃꯤ ꯑꯃꯅ ꯃꯦꯁ ꯑꯃ ꯑꯗꯨꯗ ꯒꯣꯜ ꯑꯍꯨꯝ ꯆꯂꯗꯤ ꯍꯦꯛꯇꯤꯛ ꯀꯧꯔꯦ ꯅꯩꯕꯒꯤ ꯆꯥꯡꯗꯣ
ꯎꯝ
ꯃꯤ ꯑꯃꯅ ꯃꯤ ꯑꯃꯅ ꯒꯣꯜ ꯑꯃ ꯆꯟꯕꯅꯦ ꯋꯥꯠꯅꯩ ꯉꯥꯛꯇꯅꯤ ꯑꯗꯣ ꯑꯍꯨꯝꯒ ꯆꯠꯂꯛꯄ ꯍꯥꯏꯁꯤꯗꯤ ꯀꯌꯥꯝ ꯅꯩꯔꯒꯦ ꯌꯦꯡꯉꯨ
ꯎꯝ
ꯋꯥꯔꯜ ꯔꯦꯀꯣꯔꯠ ꯔꯦꯀꯣꯔꯠꯅꯦ ꯑꯗꯨꯁꯨ
ꯎꯝ ꯑꯗꯣ ꯑꯃꯗꯨꯁꯨ ꯑꯗꯨꯝ ꯇꯧꯖꯔꯛꯁꯤꯅꯦ ꯀꯩꯗꯧꯔꯒꯦ
ꯇꯧꯔꯣꯏ ꯇꯧꯔꯦꯢ ꯑꯃꯗꯨꯗꯤ ꯀꯩꯝ ꯇꯧꯔꯦꯢ ꯑꯃꯗꯨꯗꯤ ꯃꯥ ꯊꯣꯛꯈꯛꯇ꯭ꯔꯥꯗꯤ ꯃꯣꯏ ꯇꯤꯝ ꯐꯖꯗꯣꯏꯅꯤ ꯃꯥ ꯊꯥꯗꯣꯛꯑꯗꯤ ꯃꯣꯏ ꯇꯤ ꯐꯖꯔꯔꯣꯏ ꯃꯥꯅ ꯄꯨꯂꯞ ꯍꯩꯗꯣꯛꯇꯣꯏꯅꯦ ꯍꯣꯏ ꯑꯃꯨꯛ
ꯀꯩꯅ ꯍꯥꯏꯁꯤꯕꯣ
ꯎꯝ
ꯌꯥꯝ ꯀꯂꯛ ꯈꯝꯕꯟꯕ ꯃꯥꯜꯂꯦ ꯑꯃꯗꯨꯗ
ꯈꯝꯕꯟꯕꯩ ꯅꯠꯇꯦꯗ ꯏꯆꯦ ꯍꯣ ꯐꯔꯦ ꯐꯔꯦ ꯏꯆꯦ ꯊꯝꯃꯣ ꯊꯝꯃꯣ ꯑꯩ ꯁꯣꯝ ꯆꯥꯛ ꯆꯥꯔꯨꯈꯤꯒꯦ
ꯀꯥꯔꯤ ꯈꯠꯅꯕ ꯂꯣꯏꯗ꯭ꯔꯤ ꯅꯪ ꯃꯤ ꯎꯁꯤꯠꯇꯕ ꯌꯥꯕ꯭ꯔꯣ ꯃꯤꯁꯤ ꯁꯤꯗꯕ ꯌꯥꯕ ꯁꯤꯗ ꯔꯝꯃꯥꯒ
ꯊꯃꯣ ꯊꯝꯃꯣ ꯏꯆꯦ ꯑꯩ ꯆꯥꯛ ꯑꯝꯇꯥ ꯆꯥꯔꯨꯒꯦ ꯑꯗꯣꯒ ꯍꯣꯔꯦꯟ ꯑꯃꯨꯛ ꯁꯤꯗꯥꯅꯔꯁꯦ
ꯌꯥꯝ ꯆꯤꯟꯕꯩ ꯇꯥꯏꯞꯇ ꯊꯝꯃꯦ
ꯑꯦ